ꯍꯜꯂꯣ ꯇꯥꯔꯦ ꯇꯥꯔꯦ ꯃꯤꯁ ꯇꯔ ꯅꯪꯦ ꯅꯤꯁꯀꯤꯁꯤ ꯑꯣꯏꯔꯒꯗ ꯗꯤꯃꯥꯟꯗꯦ ꯌꯦꯡꯁꯤ ꯌꯦꯡꯉꯁꯤ ꯑꯣꯏꯗꯕ ꯁꯨꯝ ꯌꯥꯏ
ꯍꯌꯦꯡ ꯊ
ꯐꯠꯖꯔꯤ ꯍꯌꯦꯡ ꯍꯌꯦꯡ ꯃꯥ ꯃꯥ ꯐꯪꯒꯗꯧꯕ
ꯍꯥꯏꯌꯦꯁ ꯐꯪꯅꯤ ꯍꯥꯏ ꯅꯠꯇꯦ ꯃꯥꯗꯤ ꯅꯍ ꯅꯍꯥꯟꯗꯒꯤ ꯐꯪꯈ꯭ꯔꯦ ꯑꯥꯎ ꯃꯣꯗꯔꯦꯇꯔ ꯑꯣꯏꯕ ꯑꯦ ꯀꯣꯗꯤꯅꯦꯇꯔ ꯑꯣꯏꯕ ꯍꯣꯏ ꯀꯣꯔꯑꯣꯗꯤꯅꯦꯇꯔ ꯑꯣꯏꯕꯅꯦ ꯃꯥꯗꯣ ꯅꯍꯥꯟꯗꯣ
ꯑꯗꯣ ꯀꯣꯑꯣꯗꯤꯅꯦꯇꯔ ꯑꯣꯏꯕꯒꯤꯦ ꯃꯥꯗꯤ ꯀꯌꯥ ꯐꯪꯒꯦꯗꯧꯕ
ꯐꯣꯔꯇꯤꯟ ꯊꯥꯎꯖꯟ ꯐꯪꯈ꯭ꯔꯦ
ꯃꯥ ꯐꯣꯔꯇꯤꯟ ꯊꯥꯎꯖꯟ ꯂꯣ ꯁꯣꯛꯈ꯭ꯔ ꯑꯥ
ꯑꯗꯨꯒ ꯃꯥ ꯍꯧꯖꯤꯛ ꯑꯃꯨꯛꯀ ꯑꯣꯏꯕꯅꯦꯕ ꯃꯥ ꯍꯥꯟꯅ ꯇꯧꯕꯅꯦ ꯑꯩ ꯍꯥꯟꯅ ꯑꯩꯗꯣ ꯍꯥꯟꯅꯁꯨ ꯕꯤ ꯌꯥꯎꯒꯗꯕꯀꯣ ꯑꯗꯣ ꯃꯥ ꯃꯥ ꯐꯪꯕꯒꯤ ꯑꯩ ꯇꯧꯕꯅꯦꯕ
ꯌꯥꯏꯌꯦꯦ ꯐꯪꯗꯣ ꯆꯨꯝ ꯌꯥꯏ ꯗꯦ ꯅꯪ ꯀ ꯇ ꯉꯥꯏꯔꯤ ꯇꯦꯟ ꯃꯤꯅꯤꯠ ꯇꯦꯟ ꯃꯤꯅꯤꯠ ꯃꯔꯝ ꯂꯩꯇꯕꯤ ꯉꯥꯡꯒꯗꯧꯕ ꯁꯤꯅꯤꯅꯦ ꯈ꯭ꯋꯥꯏꯗꯒꯤ ꯁꯥꯊꯤꯔꯤꯕꯁꯦ
ꯑꯗ ꯅꯅꯣꯅꯤ ꯄꯨꯅꯤ ꯑꯗꯨꯝ ꯃꯣꯏꯒꯤ ꯑꯦꯠ ꯌꯦꯡꯕꯗꯣ ꯈꯪꯕ꯭ꯔꯥ ꯃꯣꯏꯒꯤ ꯑꯦꯠ ꯌꯦꯡꯕꯗꯣ ꯑꯗꯨ ꯌꯦꯡꯕ ꯀꯥꯟꯗꯗꯤ ꯑꯣꯏꯗꯧꯗꯤ ꯃꯥꯜꯂꯦ ꯑꯗꯣ ꯈꯪ ꯑꯗꯣ ꯈꯪꯗꯦ ꯃꯥ ꯄꯥ ꯐꯪꯕꯒ ꯑꯩ ꯊꯥꯖꯕꯅꯦꯕ
ꯃꯥ ꯐꯪꯉꯦ ꯍꯥꯏꯔꯗꯤ ꯌꯥꯔꯦꯅꯦ ꯊꯔꯥꯕꯨ ꯊꯥꯖꯔꯁꯤꯅꯦ ꯑꯗꯣ ꯑꯗꯣ ꯑꯗꯣ ꯑꯈꯣꯏ ꯑꯈꯣꯏꯅꯗꯤ ꯑꯈꯣꯏꯗꯤ ꯍꯦꯟꯅ ꯐꯪꯉꯣꯏꯅ ꯋꯥꯟ ꯊꯥꯎꯖꯟ ꯑꯩꯠ ꯍꯟꯗ꯭ꯔꯦꯗ ꯐꯤꯛꯁ ꯀꯣ
ꯑꯥꯎ ꯑꯈꯣꯏꯁꯨꯀꯣ ꯑꯈꯣꯏꯅ ꯑꯈꯣꯏ ꯂꯥꯏꯕꯛ ꯐꯔꯗꯤ ꯃꯣꯏ ꯃꯣꯏ ꯀꯣꯔꯗꯤꯅꯦꯇꯔ ꯑꯣꯏꯕꯁꯤꯡꯗꯣ
ꯎꯝ
ꯑꯗꯨꯅ ꯇ꯭ꯔꯥꯟꯁꯂꯦꯇꯔꯒꯨꯝꯕ ꯇꯧꯕ ꯑꯣ ꯇꯥꯛꯁꯤ ꯌꯥꯝ ꯄꯤꯕ ꯌꯥꯏ ꯍꯥꯏꯕꯅꯦ ꯑꯩꯉꯣꯟꯁꯨ ꯑꯩꯉꯣꯟ ꯑꯁꯤ ꯑꯁꯤ ꯑꯁꯤ ꯇꯧꯔꯒ ꯃꯥ ꯔꯤꯀꯃꯦꯟ ꯇꯧꯕ ꯌꯥꯔꯗꯤ ꯇꯧꯕꯤꯒꯦ ꯍꯥꯏꯌꯦ
ꯎꯝ ꯎꯝ ꯀꯣꯔꯗꯤꯅꯦꯇꯔ ꯇꯔ ꯑꯣꯏꯒꯗꯧꯕ ꯑꯗꯨꯒ ꯇꯥꯛꯁ ꯃꯌꯥꯝ ꯄꯤꯕ ꯌꯥꯒꯗꯧꯕ
ꯑꯧ ꯑꯩꯅ ꯑꯩꯒꯤ ꯅꯝꯕꯔꯗꯣ ꯑꯩꯒꯤꯔꯁꯤ ꯔꯦꯖꯤꯁꯇꯥꯔ ꯇꯧꯕ ꯅꯝꯕꯔꯗꯣ
ꯎꯝ
ꯃꯉꯣꯟꯗ ꯁꯦꯌꯥꯔ ꯇꯧꯔꯤ ꯇꯧꯔꯤꯅꯀꯣ
ꯎꯝ
ꯃꯥꯅꯥ ꯑꯦꯄ꯭ꯔꯨꯞ ꯊꯔꯛꯄꯅꯦꯕ ꯅꯪ ꯁꯦꯌꯥꯔ ꯇꯧꯈ꯭ꯔꯕ
ꯑ ꯁꯦꯌꯦ ꯇꯧꯈ꯭ꯔꯕ ꯍꯥꯏꯕꯗꯤ ꯑꯩ ꯑꯩꯒꯤ ꯃꯤꯡꯒ ꯍꯣꯏ ꯍꯣꯏ ꯍꯣꯏ ꯍꯣꯏ ꯁꯤꯌꯔ ꯇꯧꯈ꯭ꯔꯦ ꯇꯧꯈ꯭ꯔꯦ ꯇꯧꯈ꯭ꯔꯦ ꯑꯩꯒꯤꯕꯨꯗꯤ ꯂꯣꯏꯈ꯭ꯔꯦ ꯅ ꯑꯗꯨ ꯑꯁꯤꯅ ꯃꯤ ꯀꯌꯥ ꯁꯨꯒꯗꯧꯕ
ꯃꯤ ꯑꯍꯨꯝ
ꯑꯩ ꯑꯩ ꯃꯤ ꯃꯤ ꯃꯤ ꯃꯉꯥ ꯁꯨꯅꯤꯡꯉꯥꯏ ꯀꯦꯄꯥꯗꯤ ꯂꯩ ꯃꯥꯥꯟꯗꯦꯀꯣ
ꯎ ꯃꯤ ꯃꯉꯥ ꯁꯨꯔꯁꯨ ꯃꯤ ꯑꯃꯗꯀꯣ
ꯎꯝ
ꯃꯔꯤꯔꯛꯄꯧꯗꯣꯏ ꯃꯉꯥꯔꯛꯄ ꯄ ꯍꯥꯏ ꯍꯥꯏ
ꯃꯔꯤ ꯃꯔꯤꯔꯛ ꯍꯥꯏꯕ ꯃꯥꯜꯂꯦ ꯀꯦꯄꯥꯁꯤꯇꯤ ꯃꯔꯤ ꯍꯥꯏꯕ ꯃꯥꯜꯂꯦ
ꯑꯗꯨ ꯃꯥꯅ ꯃꯔꯤ ꯍꯥꯏꯕꯅꯦ ꯑꯗꯨꯒ ꯀꯩꯅꯣ ꯃꯥꯅ ꯑꯃ ꯑꯃ ꯊꯥꯔꯛꯄꯅꯦꯕꯀꯣ ꯑꯗꯨꯗꯤ ꯃꯉꯥ ꯑꯩ ꯀꯤꯅ
ꯑꯗꯨꯗꯤ ꯃꯉꯥ ꯏꯏ ꯍꯥꯏꯕ ꯑꯗꯨꯗꯤ ꯍꯧꯖꯤꯛꯁꯦ ꯃꯥ ꯊꯥꯔꯛꯄꯗꯣ ꯃꯉꯥ ꯏꯕ ꯑꯗꯨ ꯅꯪꯅ ꯍꯧꯖꯤꯛ ꯑꯩꯉꯣꯟꯗ ꯀꯣꯜ ꯇꯧꯕꯁꯤꯁꯨ ꯆꯞ ꯃꯅꯈ꯭ꯔꯕꯣ ꯑꯇꯩ ꯃꯤꯅꯤ ꯁꯨꯕꯒ ꯆꯞ ꯃꯥꯟꯅꯈ꯭ꯔꯕꯣ ꯑꯩꯁꯨ ꯑꯩꯅ ꯇꯧꯕꯅ ꯃꯦꯟ ꯑꯣꯏꯕ꯭ꯔꯥ ꯏꯃꯥꯟꯅꯕ ꯑꯃꯗꯤ ꯑꯗꯨꯝ ꯍꯣꯏ ꯉꯔꯥꯡ ꯃꯥꯅ ꯍꯥꯏꯔꯛꯄꯒꯤ
ꯑꯗꯨꯗꯤ ꯑꯅꯤ ꯇꯧꯈ꯭ꯔꯦ
ꯅꯪ ꯍꯧꯖꯤ ꯅꯪ ꯦꯅꯤ ꯁꯨꯈ꯭ꯔꯕꯒꯨꯝ
ꯑꯥꯎ ꯑꯥꯎ ꯑꯗꯨꯒ ꯑꯩꯠꯇꯤꯟ ꯇꯥꯏꯝꯁ ꯇꯧꯗꯣꯏꯅꯦ
ꯆꯝꯅꯦ ꯍꯥꯏ
ꯍꯣꯏ ꯆꯞ ꯃꯥꯟꯅꯩ ꯑꯩꯅ ꯑꯩꯅꯀꯣ ꯑꯩꯅ ꯀꯣꯂꯔ ꯑꯣꯏꯕꯒꯤꯀꯣ ꯑꯩꯅ ꯍꯟꯗ꯭ꯔꯦꯗ ꯐꯪꯗꯣꯏꯅꯦꯕ ꯅꯪꯅꯥ ꯅꯪꯅ ꯑꯩꯠꯇꯤ ꯐꯪꯗꯣꯏꯅꯦ ꯑꯗꯨ ꯅꯪꯅ ꯃꯤ ꯑꯃꯗ ꯇꯧꯔꯗꯤꯀꯣ ꯅꯪꯅ ꯇꯧꯔ ꯍꯟꯗ꯭ꯔꯦ ꯐꯪꯗꯕ ꯅꯪ ꯑꯩꯣꯟꯗ ꯇꯧꯔꯗꯤꯀꯣ ꯑꯦꯩꯅꯇ ꯐꯪꯔꯒ ꯅꯪ ꯍꯟꯗ꯭ꯔꯦꯗ ꯐꯪꯗꯣꯏꯅꯤ
ꯑꯗꯨꯁꯨ ꯇꯥꯛꯁꯇꯨꯗꯤ ꯑꯗꯨꯝ ꯂꯣꯏꯁꯤꯟꯕ ꯍꯧꯔꯦꯕ ꯃꯤꯅ
ꯍꯥꯎꯔꯦ ꯍꯥꯎꯔꯦ ꯑꯗꯨꯗꯤ ꯀꯝ ꯇꯧꯔꯦ
ꯕꯦ ꯀꯥꯎꯟ ꯇꯧꯔꯦꯕ ꯑꯁ ꯑꯗꯨꯗꯤ ꯅꯪ ꯀꯣꯜ ꯇꯧꯔꯛꯄꯁꯤ ꯁꯣꯏꯔꯤꯅꯦ ꯑꯩ ꯋꯥꯟ ꯊꯥꯎꯖꯟ ꯑꯩꯟꯗ꯭ꯔꯦꯗ ꯐꯪꯉꯔꯣꯏꯅꯦ
ꯑꯗꯨꯁꯨ ꯅꯪ ꯅꯪ ꯈꯔꯗ ꯅꯣꯅꯦ ꯐꯪꯉꯤꯗꯨꯗꯤ
ꯊꯕꯛ ꯁꯨꯂꯥꯏ ꯂꯩꯇꯕ ꯃꯑꯣꯡꯅꯤ ꯁꯤꯁꯤꯗꯤ ꯄꯨꯔꯥ ꯑ ꯃꯥꯏꯁꯦ ꯌꯥꯝꯕꯗꯤ ꯐꯥꯈꯤꯗꯕꯅꯤꯅꯦ ꯐꯨꯟ ꯊꯣꯛꯀꯗꯕꯅꯤꯅꯦ ꯑꯗꯨꯗꯤ ꯑꯟꯂꯤꯃꯤꯇꯅꯦ ꯍꯥꯏꯗꯤ ꯄꯖꯪ ꯀꯣ ꯇꯣꯊꯥꯕꯤꯕ ꯌꯥꯕꯅꯤꯅꯦ
ꯑꯗꯨꯅꯦ ꯑꯗꯨꯗꯤ ꯑꯩꯩꯅ ꯇꯟꯗꯣ
ꯊꯥꯎꯖꯟ ꯋꯥꯟ ꯊꯥꯎꯖꯟ ꯑꯩꯠ ꯍꯟꯗ꯭ꯔꯦꯗꯛꯇꯪ ꯍꯥꯏꯕꯒ ꯕꯤꯇꯦꯛ ꯈ꯭ꯔꯅꯤ ꯃꯨꯛ
ꯑꯗꯨꯅꯦ ꯑꯩꯁꯨ ꯅꯍꯥꯟꯂꯣ ꯃꯥꯅ ꯍꯥꯏꯕꯗꯣ ꯑꯩꯁꯨ ꯇꯧꯅꯤꯡꯗꯕ ꯃꯥꯁ ꯂꯩ ꯍꯥꯏꯕ ꯂꯩꯦ ꯐꯪꯒꯦ ꯍꯥꯏꯕꯒꯤꯀꯣ
ꯎꯝ
ꯊꯥꯎꯖꯟ ꯑꯩ ꯍꯟꯗ꯭ꯔꯦꯗ ꯐꯪꯗ꯭ꯔꯁꯨ ꯅꯣꯡꯃꯒꯤ ꯃꯩꯔꯛ ꯇꯧꯔꯗꯤ ꯐꯣꯔ ꯍꯟꯗ꯭ꯔꯦꯗ ꯑꯗꯨꯝ ꯐꯪꯅꯤꯗꯅ ꯑꯐꯤꯗ
ꯍꯣꯏ ꯍꯣꯏ ꯍꯣꯏ ꯍꯣꯏ
ꯑꯗꯨꯒꯤ ꯏ ꯠꯇ ꯇꯧꯅꯤꯗ
ꯍꯣꯏ ꯑꯗꯨ ꯍꯣꯏ ꯍꯣꯏ ꯍꯣꯏ ꯑꯗꯨ
ꯑꯗꯨꯒꯀꯣ ꯍꯣꯏ ꯑꯗꯨꯒꯀꯣ ꯇꯦꯟ ꯃꯤꯅꯤꯠꯁ ꯌꯥꯎꯔꯗꯤꯀꯣ ꯑꯃꯨꯛ ꯀꯂꯛ ꯑꯃꯨꯛ ꯀꯣꯜꯗꯣ ꯀꯠ ꯇꯧꯔꯒ ꯀꯣ ꯑꯃꯨꯛꯀ ꯇ ꯑꯣꯏꯗꯤꯅꯤ ꯅ ꯅꯠꯇ꯭ꯔꯗꯤ ꯐ꯭ꯔꯤꯗ ꯆꯠꯄꯅꯤ
ꯎꯝ ꯎꯝ ꯆꯨꯝꯃꯦ ꯆꯨꯝꯃꯦ ꯑꯗꯣ ꯌꯦꯁ ꯑꯗ ꯅꯪ ꯃꯤꯅꯤꯠ ꯐꯖꯅ ꯌꯦꯡꯍꯧꯍꯦ ꯑꯁꯦ ꯂꯨꯄꯥ ꯑꯩꯠꯇꯤ ꯐꯪꯅꯕ ꯁꯨꯝ ꯌꯥꯔꯦꯍꯦ
ꯑꯁꯥꯗ ꯁꯥꯔꯒ ꯑꯁꯥꯗ ꯊꯥꯔꯒ ꯑꯣꯏꯒꯗꯧ ꯃꯥꯟꯗꯦ
ꯑꯁꯔ ꯏ ꯊꯥ ꯊꯅꯦ ꯃ ꯀꯥꯔꯅꯤꯟ ꯇꯔ
ꯀꯅꯥꯅ ꯌꯥꯝ ꯇꯥꯕꯅꯦ ꯉꯥꯏꯍꯥꯡꯉ ꯄꯩꯁꯥ ꯋꯥꯏꯒꯦ ꯏ ꯑꯩꯅ ꯂꯩꯇꯦ ꯑꯩ ꯐꯥꯎꯕ ꯂꯩꯇꯦ ꯍꯥꯏꯔ
ꯎꯝ ꯄꯩꯁꯥ ꯋꯥꯏꯕꯒꯤ
ꯑ
ꯄꯁꯥ ꯄꯏꯕꯒꯤ ꯅꯠꯇꯦ ꯑꯦ ꯄꯤꯁꯥ ꯄꯏꯕꯒꯤ ꯃꯔꯝꯗꯀꯣ ꯅ ꯍꯥꯏꯥꯟꯅꯒꯤꯀꯣ ꯃꯥ ꯑꯩꯉꯣꯟꯗ ꯋꯥꯔꯧꯈ꯭ꯔꯕ ꯅꯦ ꯑꯩꯅ ꯑꯩꯅ ꯍꯪꯃꯟꯕ ꯃꯥꯅꯦꯉꯟꯅ ꯋꯥꯏꯕꯀꯣ ꯋꯥꯔꯒ ꯃꯅꯦ ꯑꯩꯉꯣꯟꯗ ꯋꯥꯏꯕ
ꯑꯥ
ꯑꯗꯨ ꯑꯩꯅ ꯑꯩꯁꯨ ꯄꯤꯔꯤꯕ ꯂꯩꯕꯁꯨ ꯄꯤꯈ꯭ꯔꯦꯀꯣ ꯑꯗꯨꯒ ꯑꯩꯅ ꯑꯃꯨꯛ ꯀꯅꯤꯕ
ꯑꯥ
ꯅꯦꯝꯃꯟꯕꯒꯤ ꯃꯥꯗꯣ ꯈꯔ ꯀꯩꯅꯣ ꯇꯧꯈ꯭ꯔꯣꯏ
ꯖꯤꯆꯥ ꯑꯣ ꯁꯣꯔꯤ ꯁꯣꯔꯤ ꯁꯣꯔꯤ ꯁꯣꯔꯤ ꯅꯣ ꯑꯥꯠꯆꯆꯥ ꯎꯝ
ꯎꯝ ꯑꯩꯅ ꯂꯥꯟꯕ ꯇꯥꯈ꯭ꯔꯦꯕ
ꯀꯦ ꯀ ꯀ ꯀꯌꯥ ꯀꯌꯥ
ꯃꯥꯅ ꯀꯣ
ꯑꯝ
ꯌꯥꯔꯣ ꯃꯥꯜꯅꯤꯉꯣꯟ ꯑꯩꯉꯣꯟꯗ ꯂꯧꯗ ꯀ ꯌꯥꯔꯣ ꯀꯥꯎꯈ꯭ꯔꯦꯅꯦ ꯌꯥꯝꯗꯤ ꯌꯥꯝꯗꯕꯅꯤꯗ
ꯑ
ꯅꯠꯇꯦ ꯅꯤꯕ ꯍꯥꯏꯗꯣꯏꯔꯥ ꯑꯩꯉꯣꯟꯗꯒꯤ ꯃꯥꯅ ꯕꯣꯔꯣ ꯇꯧꯕꯀꯣ
ꯎꯝ
ꯑꯩꯅ ꯑꯩꯉꯣꯟꯗ ꯑꯩꯅ ꯃꯉꯣꯟꯗ
ꯄꯤꯈ꯭ꯔꯣ ꯍꯪꯉꯛꯈ꯭ꯔꯣ ꯑꯃꯨꯛ ꯑꯩ ꯗꯔꯀꯥꯔ ꯑꯣꯏꯈꯔ꯭ꯦ ꯍꯥꯏꯕ ꯑꯗꯨ ꯅꯪ ꯂꯥꯟꯕꯗ ꯇꯥꯈ꯭ꯔꯕ
ꯍꯥ ꯅꯤꯔꯨꯕꯒꯤ
ꯏ ꯏꯉꯅ
ꯑꯗꯨ ꯃꯥ ꯑꯦꯝ ꯌꯌꯨꯗ ꯀꯩꯅꯣ ꯃꯁꯇꯔꯇꯔ ꯂꯩ ꯀꯩꯀꯥ ꯍꯥꯏꯕꯨꯗꯤ ꯃꯥꯜꯂꯦ
ꯎꯝ ꯇꯧꯔꯦ ꯍꯥꯏꯃꯦ ꯑꯦꯝ ꯕꯤ ꯑꯦ ꯇꯧꯕꯅꯦ
ꯑꯦꯝ ꯕꯤ ꯑꯦ ꯇꯧꯋꯦ ꯌꯥꯏ ꯃꯥꯜꯂꯦ
ꯎꯝ ꯑꯩꯍꯣꯏ ꯐꯔꯁꯠꯀꯤ ꯇꯥꯟꯊꯣꯏꯗꯣ ꯈꯪꯕ꯭ꯔꯥ
ꯇꯣꯟꯊꯣꯏ ꯈꯪꯗꯦ ꯃꯃꯤꯡ ꯃꯃꯤꯡ ꯇꯥꯔꯗꯤ ꯇꯥꯕꯒꯨꯝ ꯇꯧꯋꯦ ꯀꯔꯝꯕꯅꯣ ꯁꯤꯌꯣꯔ ꯑꯣꯏꯗꯦ
ꯈꯪꯒꯅꯤ ꯑꯗꯨꯒ ꯇꯧꯋꯦ ꯍꯥꯏꯕꯅꯦ
ꯅꯈꯣꯏ ꯀ꯭ꯂꯥꯁꯀꯤ ꯇꯣꯟꯊꯣꯏ ꯍꯥꯏꯕ ꯅꯨꯄꯥ
ꯅꯠꯇꯦꯍꯦ ꯅꯨꯄꯤꯅꯦꯍꯦ ꯅꯨꯄꯤꯅꯦꯍꯦ ꯀꯩꯅꯣ ꯇꯣꯟꯊꯣꯏ ꯀꯗꯥꯥꯏꯗꯒꯤ ꯑꯃ ꯂꯩꯕꯅꯦ ꯑꯗꯨꯒ ꯇꯧꯕꯅꯦ
ꯌꯦꯁꯥ ꯈꯪꯗꯦꯅꯦ ꯃꯣꯏꯅ ꯕꯤꯖꯤꯅꯦꯁ ꯋꯤꯃꯦꯟ ꯑꯣꯜꯂꯛꯄꯁꯤꯅꯦ ꯑꯩꯈꯣꯏꯅ ꯌꯦꯡꯅꯤꯡꯕꯁꯦ ꯑꯗꯨ ꯅꯪꯗꯤ ꯀꯩꯀꯩ ꯄ꯭ꯂꯥꯟ ꯇꯧꯔ ꯂꯩꯕ ꯍꯧꯖꯤꯛ ꯀꯥꯟꯗꯤ
ꯑꯁ ꯈꯪꯗꯦꯗ ꯑꯩꯁꯨ ꯑꯦꯛꯖꯥꯝ ꯊꯥ ꯑꯦꯛꯖꯥꯝ ꯂꯩ
ꯊꯥꯕ ꯇꯥꯔꯦ ꯊꯥꯔꯗꯤ
ꯏꯛꯅꯧꯒꯝꯅꯤꯗ ꯑꯩ ꯂꯣꯏꯗ꯭ꯔꯤ ꯍꯟꯗꯛ ꯂꯣꯏꯅꯦꯕ
ꯍꯟꯗꯛ ꯂꯣꯏꯒꯗꯧꯕ ꯑꯁꯥ ꯁꯥ ꯁꯔꯇꯤꯐꯤꯒꯦꯠ ꯄꯥꯏꯗꯥꯕ ꯁꯨꯛꯌꯥ ꯌꯥꯗꯦ ꯗꯦ ꯃꯥꯁꯇꯔ ꯂꯣꯏꯗꯕ ꯌꯥꯗꯦ ꯍꯥꯏꯕꯅꯤ ꯁꯤꯗꯤ
ꯅꯪꯗꯤ ꯀꯔꯤ ꯀꯔꯤ ꯇꯧꯔꯒꯦ
ꯍꯧꯖꯤꯛ ꯀꯥꯟꯗꯗꯤ ꯗꯤꯜ ꯂꯦꯜꯂꯤ ꯑꯗꯨꯝ ꯑꯁꯤꯗ ꯑꯁꯤ ꯀꯣꯜ ꯇꯧ ꯂꯩꯕꯁꯦ ꯎꯗ꯭ꯔꯣ ꯁꯤ ꯀꯣꯜ ꯇꯧ
ꯍꯥꯏꯔꯒ ꯅꯪ ꯀꯩꯩꯅꯣ ꯂꯧꯈ꯭ꯔꯕ ꯒ꯭ꯔꯦꯖꯨꯌꯦꯁꯟ ꯁꯥꯔꯇꯤꯐꯤꯀꯦꯠ
ꯚ꯭ꯔꯦꯖꯨꯌꯦꯁꯟ ꯁꯥꯔꯇꯤꯐꯤꯀꯦꯠ ꯂꯧꯗ꯭ꯔꯤ
ꯑꯩ ꯑꯦꯄ꯭ꯂꯥꯏ ꯇꯧꯈ꯭ꯔꯦ ꯑ ꯑꯅꯠꯇꯦ ꯇꯧꯗ꯭ꯔꯤ ꯅꯍꯥꯟ ꯇꯧꯕ ꯆꯠꯄꯅꯦꯕꯀꯣ
ꯑꯥ
ꯐꯣꯝ ꯂꯧꯔꯒ ꯑꯗꯨꯒ ꯑꯃꯨꯛꯀ ꯄ꯭ꯔꯤꯟꯁꯤꯄꯥꯜꯒꯤ ꯁꯤꯛꯅꯦꯆꯔ ꯂꯧꯅꯤꯡꯉꯥꯏ ꯂꯩꯕ
ꯑꯥ
ꯂꯥꯛꯅꯕꯒꯤ ꯑꯣꯐꯤꯁꯇ ꯊꯝꯂꯝꯈ꯭ꯔꯦ ꯑꯗꯨꯒ ꯍꯌꯦꯡ ꯆꯠꯂꯅꯤ ꯃꯣꯏ ꯑꯦ ꯕ꯭ꯂꯣꯛꯇꯣ
ꯑꯥ
ꯑꯦ ꯕ꯭ꯂꯣꯛꯇ ꯇꯧ ꯑꯦ ꯕ꯭ꯂꯣꯛꯇ ꯗꯧ ꯅꯦꯕꯀꯣ ꯑꯗꯣ ꯁꯔ ꯀꯦꯛ ꯒ꯭ꯔꯦꯁꯟ ꯁꯔꯇꯤꯐꯤꯀꯦꯠ ꯒꯤꯗꯃꯛꯇꯤꯀꯣ ꯑꯣꯟꯂꯤ ꯐꯥꯏꯚ ꯗꯦꯁ ꯇꯔꯗꯦ ꯈꯛ ꯌꯥꯕꯅꯦ
ꯑꯗꯣ ꯄꯩꯁꯥ ꯂꯧꯕ꯭ꯔꯥ ꯑꯃꯨꯛꯀ
ꯂꯧꯒꯅꯤ ꯍꯥꯏꯌꯦ ꯐꯣꯔ ꯍꯟꯗ꯭ꯔꯦꯠ ꯐꯤꯐꯇꯤꯔꯥ ꯀꯌꯥꯔꯥ
ꯎꯁ ꯈꯪꯗꯦ ꯎꯝ
ꯀꯥꯏ ꯇꯧꯔꯣ ꯀꯣ
ꯎꯝ
ꯑꯥꯐꯇꯔ ꯊ꯭ꯔꯤ ꯐꯣꯔ ꯃꯟꯁꯇ ꯐꯪꯒꯅꯤ ꯍꯥꯏ ꯑꯗꯨꯒꯤ ꯑꯗꯨꯒꯤ ꯑꯩꯗꯣ ꯍꯥꯟꯅ ꯊꯨꯅ ꯂꯥꯏ ꯇꯧꯁꯤ ꯎꯒꯅꯤ
ꯎꯝ ꯎꯝ ꯎꯝ ꯎꯝ ꯎꯝ ꯁꯣꯝꯗ ꯂꯧꯒꯗꯧꯕ ꯄ꯭ꯔꯣꯁꯦꯁꯇꯨ ꯑꯃꯨꯛ ꯍꯥꯏꯔꯣ ꯀꯅꯥꯗꯒꯤ ꯂꯧꯅꯦꯕ
ꯑꯦ ꯕ꯭ꯂꯣꯛꯇ ꯑꯦ ꯕ꯭ꯂꯣꯛꯀꯤ ꯀꯥꯎꯟꯇꯔ ꯂꯩꯕꯗꯣ ꯑꯗꯨꯗ ꯒ꯭ꯔꯦꯁꯟ ꯁꯔꯇꯤꯐꯤꯀꯦꯠꯀꯤ ꯐꯣꯔ꯭ꯃ ꯂꯧ ꯑꯦ ꯍꯥꯏꯔꯒ ꯐꯣꯝꯗꯣ ꯃꯦꯜꯂꯒ ꯀꯣ ꯑꯩꯈꯣꯏꯒꯤ ꯌꯥꯝ ꯑꯩꯈꯣꯏꯒꯤ ꯀꯣꯂꯦꯖꯀꯤ ꯄ꯭ꯔꯤꯟꯁꯤꯄꯥꯜꯗꯒꯤ ꯁꯥꯏꯟ ꯑꯃꯒ ꯂꯧꯔꯒꯀꯣ ꯁꯔ꯭ꯕꯤꯒꯦꯠ ꯁꯤꯡꯗꯨꯒ ꯑꯃꯨꯛꯀ ꯁꯃꯤꯠ ꯇꯧꯗꯦꯕ ꯎꯝ ꯁꯔ
ꯀꯦ ꯎꯝ
ꯐꯥꯔ꯭ꯁ ꯁꯦꯃꯤꯁꯇꯔ ꯇꯨ ꯁꯤꯛꯁ ꯁꯦꯃꯤꯁꯇꯔꯒꯤ ꯃꯥꯔꯛꯁꯤꯠ ꯆꯪꯕꯅꯦ
ꯑꯥ ꯌꯥꯏ ꯌꯥꯏ ꯌꯥꯏ ꯑꯗꯨꯕꯨꯗꯤ ꯅꯪꯁꯦ ꯇꯦꯟ ꯃꯤꯅꯤꯠ ꯁꯨꯈ꯭ꯔꯦ ꯀꯛꯄꯅ ꯐꯒꯗꯧ ꯃꯥꯜꯂꯦꯁꯦ
ꯀꯛꯔꯒ ꯑꯩ ꯃꯨꯛ ꯀꯣꯜ ꯇꯧꯔꯛꯀꯦꯀꯣ
ꯑꯣꯀꯦ